ꯍꯜꯂꯣ ꯀꯩꯗꯧꯔꯤꯅꯣ
ꯑꯩꯔꯣ ꯑꯩ ꯂꯣꯡꯈꯥꯛ ꯂꯣꯡꯉꯤ ꯃꯥꯏ ꯇꯥꯗ꯭ꯔꯤ ꯑꯩ ꯀꯥꯛꯐꯩꯅ ꯀꯥꯛꯐꯩꯅ ꯆꯤꯛꯄ ꯖꯒꯥ ꯁꯦ ꯃꯍꯤ ꯑꯉꯧꯕ ꯑꯃ ꯊꯣꯛꯂꯛꯑꯦ ꯍꯥꯏꯕ ꯍꯥꯒꯠꯆꯩꯌꯦ
ꯎꯃ ꯅꯥꯏ ꯆꯥꯖꯥꯠꯂꯣ
ꯃ ꯋꯥꯏꯠ ꯕ꯭ꯂꯠ ꯁꯦꯜꯒꯤ ꯇꯥꯏꯞꯇ ꯑꯃ ꯏꯗꯤ ꯗꯥꯏꯔꯦꯛ ꯅꯠꯇꯕꯤꯗ ꯍꯥꯀꯠꯆꯗꯤ ꯍꯥꯀꯠꯆꯔꯒ
ꯋꯥꯏꯗ ꯕꯂꯠ ꯁꯦꯜ
ꯑ ꯍꯥꯀꯠꯆꯩ ꯍꯣꯠꯂꯦꯉꯩ ꯄꯦꯟꯗꯕꯩ ꯇꯥꯏꯞꯇꯣ ꯀꯥꯡꯅ ꯈꯔ ꯆꯤꯛ ꯀꯤꯛꯐꯩꯅ ꯈꯔ ꯆꯤꯛ ꯌꯥꯎꯖꯔꯤꯕ ꯏꯁꯦ
ꯀꯥꯛꯐꯩꯅ ꯑꯃꯨꯛ ꯀꯃꯥꯏ ꯆꯤꯛꯏꯅꯣ
ꯅꯍꯥꯟ ꯃꯔꯤ ꯁꯥꯟꯅꯕꯩ ꯊꯣꯛꯄꯗꯨꯅ ꯅꯨꯡꯗꯥꯡ ꯆꯤꯛꯑ ꯂꯩꯔꯝꯃꯤꯅꯦ ꯍꯥꯏꯕ
ꯅꯥꯄꯤꯁꯣꯡꯕꯔꯣ ꯍꯥꯏꯁꯦ
ꯁꯣꯡꯗꯦ ꯑꯗꯨꯅꯦ ꯀꯥꯏꯗꯩꯅꯣ ꯈꯪꯗꯦ ꯍꯥꯏꯕ ꯅꯍꯥꯟ ꯖꯣꯁꯇꯣꯛꯒꯤ ꯑꯥ ꯅꯨꯄꯤ ꯀꯁꯥꯔ ꯅꯨꯄꯤ ꯑꯃ ꯊꯦꯡꯅꯕꯗꯣ ꯅꯪ ꯊꯦꯡꯅꯕ꯭ꯔꯥ ꯄ꯭ꯔꯤꯇꯤꯗꯨ ꯊꯦꯡꯅꯕ꯭ꯔꯕ
ꯅꯨꯄ ꯑꯝꯇꯥ ꯊꯤꯕꯤꯌꯣ
ꯑꯁ ꯄ꯭ꯔꯤꯇꯤꯅ ꯅꯨꯄꯤ ꯑꯃ ꯌꯥꯎꯕꯅꯦꯕ ꯋꯥꯔꯤ ꯗꯣꯟ ꯅꯪ ꯌꯥꯎꯗ꯭ꯔꯁꯨ ꯌꯥꯔꯦ ꯃꯥꯥꯟ ꯊꯣꯛꯄ ꯑꯗꯨꯝ ꯉꯥꯡꯉꯅꯤ
ꯏꯁ ꯆꯥꯗꯕꯤꯅꯦ ꯑꯗꯣ
ꯃꯥꯗꯣ ꯔꯤꯖꯦꯛ ꯆꯥꯏꯌꯦꯕꯀꯣ ꯃꯥꯅ ꯈꯜꯂꯤꯁꯤꯅ ꯃꯥꯅ ꯃꯌꯥꯝ ꯉꯥꯡꯉꯒꯅꯦ ꯄꯩꯁꯥ ꯍꯦꯟꯅ ꯐꯪꯕꯩ ꯀꯣꯛ ꯑꯃ ꯈꯟꯕꯅꯦꯕ ꯃꯥꯗꯣ ꯕꯦꯂꯦꯟꯁ ꯇꯧꯗ꯭ꯔꯗꯤ ꯔꯤꯖꯦꯛ ꯆꯥꯥꯏꯗꯅ ꯑꯗꯨꯗꯤ
ꯎꯝ
ꯑꯗꯨꯒꯤ ꯑꯗꯨ ꯑꯇꯣꯞꯄ ꯃꯤꯒ ꯋꯥꯔꯤ ꯁꯥꯟꯅꯔꯀꯥꯟꯗ ꯃꯥꯒꯤ ꯃꯤꯋꯥ ꯑꯃꯨꯛ ꯉꯥꯡꯅꯕꯤꯗꯣꯏꯅꯦ ꯋꯥꯔꯤꯗꯣ ꯂꯩꯇ꯭ꯔꯕꯅꯤꯅꯅꯦ ꯑꯩꯁꯨ ꯊꯦꯡꯅꯩ ꯑꯩꯁꯨ ꯊꯦꯡꯅꯩ ꯍꯥꯏꯔꯦ ꯃꯥꯁꯨ ꯊꯦꯡꯅꯩ ꯍꯥꯏꯔꯅꯦꯕ ꯑꯗꯨꯏ ꯅꯨꯄꯤꯗꯨꯗꯤ ꯃꯥꯏ ꯍꯦꯛ ꯇꯥꯕꯒ ꯐ ꯀꯛꯊꯠꯂꯤ ꯍꯥꯏꯕꯒꯨꯝꯕ ꯑꯗꯒꯤꯗꯤ ꯔꯤꯖꯦꯛ ꯆꯥꯏ ꯍꯩꯅꯗꯦꯅ ꯊꯤꯅ ꯆꯩꯈꯤꯕꯁꯨ ꯌꯥꯎ ꯃꯥꯂꯦ ꯃꯥꯁꯦ ꯑꯗꯨꯕꯨ ꯃꯤꯁꯤꯅ ꯏꯀꯥꯏꯕ ꯈꯪꯗ꯭ꯔꯒꯗꯤ ꯈꯪꯗꯦ ꯃꯁꯥꯅꯗꯤ ꯈꯪꯖꯔꯝꯃꯣꯏꯕꯗꯣ
ꯎꯝ
ꯃꯥꯒꯤꯅ ꯍꯩꯅꯕ ꯍꯩꯅꯕꯤ ꯑꯣꯏꯔꯝꯕꯁꯨ ꯌꯥꯏ
ꯑꯣꯏꯔꯝꯅꯦ ꯃꯤꯊꯤꯅ ꯊꯤꯅ ꯉꯥꯡꯅꯕ ꯉꯥꯡꯅꯅꯤꯌꯦ ꯃꯥꯗꯣ ꯑꯗꯨꯗꯤ
ꯑꯁ ꯄꯨꯔꯥ ꯀꯩꯅꯣꯅꯦꯕ ꯃꯥꯏꯀ꯭ꯔꯣꯐꯣꯟꯁꯦ ꯃꯥꯅꯁꯨ ꯍꯪꯖꯅꯤ ꯃꯥꯅꯁꯨ ꯈꯨꯝꯖꯅꯤ ꯊꯠꯄ ꯉꯝꯗꯕ ꯗꯣ ꯑꯣꯢꯕꯅꯦꯕ ꯑꯗꯒꯤꯗꯤ ꯀꯅꯥ ꯀꯅꯥ ꯀꯁꯥꯔꯒꯤ ꯅꯨꯄꯥ ꯑꯅꯤ ꯑꯃ ꯑꯩꯅ ꯊꯦꯡꯅꯩꯗꯣ ꯑꯗꯨꯒ ꯅꯨꯄꯤ ꯑꯍꯨꯝ
ꯀꯁꯥꯔ ꯅꯨꯄꯥ ꯑꯃ ꯊꯦꯡꯅꯩ
ꯀꯁꯥꯔꯒꯤ ꯂꯣꯟꯗꯣ ꯌꯥꯝ ꯍꯩꯅꯗꯦꯕ ꯈꯣꯏꯔꯤ ꯈꯣꯏꯔꯤ ꯇꯧꯕꯅꯦꯕꯀꯣ
ꯑꯁ ꯑꯗꯒꯤ ꯖꯥꯝꯅ ꯖꯥꯝꯅ ꯌꯥꯝ ꯍꯥꯏꯗ꯭ꯔ ꯃꯣꯢꯗꯣ
ꯑꯥꯎ ꯆꯥꯒ ꯌꯥꯒ ꯏꯋꯣꯟ ꯑꯣꯅꯔꯒ
ꯌꯥꯝꯅ ꯍꯥꯏꯗꯧꯕꯗꯨ ꯖꯥꯝꯅ
ꯖꯥꯝꯅ ꯖꯥꯝꯅꯅ ꯑꯗꯩ ꯃꯨꯁꯂꯤꯝꯁꯨ ꯌꯥꯝ ꯇꯥꯏꯗ ꯃꯣꯏ ꯑꯗꯨꯗ
ꯎꯝ ꯃꯨꯁꯂꯤꯝ ꯊꯦꯡꯅꯩ
ꯑꯗꯨꯒ ꯑꯗꯨꯗꯩꯗꯨꯗ ꯅꯨꯄꯥ ꯅꯨꯄꯤ ꯀꯣꯏꯅꯈꯤꯕꯁꯨ ꯑꯗꯨꯝ ꯌꯥꯎ ꯃꯥꯜꯂꯦ
ꯋꯥꯔꯤ ꯁꯅꯕ ꯅꯨꯡꯉꯥꯏꯃꯟꯈꯤꯗꯅ
ꯍꯣꯏ ꯑꯗꯨ ꯀꯣꯏꯅꯔꯒ ꯑꯇꯣꯞꯄ ꯅꯨꯄꯤꯗꯨꯅ ꯑꯇꯣꯞꯄ ꯃꯤꯒ ꯔꯦꯟꯗꯝ ꯑꯣꯏꯅ ꯈꯟꯅꯩꯗꯅꯀꯣ ꯑꯗꯨꯗꯤ ꯑꯇꯣꯞꯄ ꯃꯤꯒ ꯇꯥꯔꯀꯥꯟꯗ ꯑꯇꯣꯞꯄ ꯃꯤꯒ ꯋꯥꯔꯤ ꯁꯥꯟꯅ ꯄꯨꯊꯣꯛꯀꯤꯅ ꯁꯥꯎꯋꯦꯌꯦ ꯅꯨꯄꯥꯗꯨꯅ
ꯑꯗꯨꯅꯤ
ꯑꯗꯨꯏ ꯅꯨꯄꯥꯗꯨꯁꯨ ꯑꯩꯒ ꯅꯣꯡꯃꯗ ꯑꯅꯤꯔꯛ ꯑꯍꯨꯝꯂꯛ ꯇꯥꯕ ꯌꯥꯎꯒ꯭ꯔꯦ ꯍꯥꯢꯕ
ꯃꯣꯏꯗꯤ ꯑꯗꯨ ꯑꯗꯨꯝ ꯇꯧꯔ ꯂꯩꯕ ꯃꯤ ꯑꯣꯏꯔꯝꯒꯅꯤ
ꯑꯁ ꯃꯣꯏꯗꯤ ꯄꯨꯔꯥꯒ ꯑꯦꯛꯇꯤꯞ ꯂꯨꯄꯥ ꯂꯤꯁꯤꯡ ꯑꯅꯤ ꯑꯍꯨꯝ ꯇꯥꯂꯦꯌꯦ ꯑꯗꯨꯒꯤ ꯄꯩꯁꯥ ꯈꯤꯇꯪ ꯈꯤꯇꯪ ꯐꯪꯕꯗꯨꯗ
ꯎꯝ ꯍꯣꯏ ꯑꯗ ꯇꯧꯔ ꯂꯩꯕ ꯀꯥꯡꯕꯨꯅꯦꯕ
ꯎꯝ ꯇ꯭ꯔꯥꯟꯁꯀ꯭ꯔꯤꯞꯁꯟꯗꯨꯗꯤ ꯃꯣꯏ ꯄꯩꯁꯥ ꯐꯪꯉꯝꯅꯤ ꯊꯥꯖꯗꯦꯕ ꯃꯩꯇꯩ ꯃꯌꯦꯛ ꯈꯪꯗꯦꯅ ꯍꯥꯏꯍꯧꯕꯅꯦ
ꯍꯥꯏꯃ ꯑꯗꯨꯗꯤ ꯐꯉꯝꯃꯔꯣꯢ
ꯎꯝ ꯄꯩꯁꯥ ꯐꯪꯅꯤꯡꯉꯤ ꯗꯨꯒ
ꯎꯝ
ꯑꯍꯤꯡꯒ ꯇꯨꯝꯗꯕꯤ ꯇꯧꯕ ꯀꯥꯡꯕꯨ ꯅꯦꯝꯃꯤ
ꯀꯩꯕꯣꯏ ꯄꯪꯇꯧ ꯇꯧꯁꯤꯜꯂꯝꯃꯅꯤꯌꯦ
ꯎꯝ ꯑꯗꯒꯤꯗꯤ ꯍꯧꯖꯤꯛꯀꯤ ꯃꯨꯁꯂꯤꯝ ꯅꯨꯄꯥꯗꯨꯅ ꯍꯥꯏꯔꯛꯏꯅꯦ ꯈꯪꯕ꯭ꯔꯥ ꯂꯤꯂꯣꯡꯗꯩ ꯅꯨꯄꯤ ꯑꯉꯥꯡ ꯑꯃ ꯀ꯭ꯂꯥꯁ ꯅꯥꯏꯟ ꯀꯥꯕ ꯑꯉꯥꯡ ꯃꯨꯁꯂꯤꯝ ꯅꯨꯄꯤ ꯑꯃ ꯇꯥꯏꯌꯦꯕꯀꯣ ꯍꯦꯛ ꯍꯦꯛ
ꯑꯥ ꯑꯉꯥꯡ ꯃꯆꯥ ꯑꯃ ꯇꯥꯕꯗꯨꯔꯣ
ꯑꯉꯥꯡ ꯃꯆꯥ ꯍꯥꯏꯁꯦ ꯈꯪꯗꯦ ꯌꯥꯏꯈꯣꯝꯕꯤꯒꯤ ꯃꯈꯣꯟꯒꯤ ꯇꯥꯏꯞ ꯇꯧꯕꯅꯦꯕꯣ ꯅꯪ ꯊꯦꯡꯅꯒ꯭ꯔꯕ꯭ꯔ ꯊꯦꯡꯅꯗꯕ꯭ꯔꯗꯤ ꯈꯪꯗꯦ ꯌꯥꯏꯈꯣꯝꯕꯤꯗꯣ ꯌꯥꯏꯈꯣꯝꯕꯤꯗꯣ ꯑꯁ ꯅꯦꯠ ꯌꯥꯝ ꯌꯥꯝ ꯅꯨꯡꯉꯥꯏꯇꯦꯕꯀꯣ ꯃꯥꯗꯣ ꯑꯗꯨꯗꯨꯒ ꯔꯤꯖꯦꯛ ꯑꯗꯨꯝ ꯆꯥꯕ ꯑꯗꯨ ꯃꯥꯖꯨ ꯃꯤꯅ ꯉꯥꯡꯅꯕꯗꯣ ꯃꯥꯖꯨ ꯊꯦꯡꯅꯔꯦ ꯑꯩꯖꯨ ꯊꯦꯡꯅꯔꯦ ꯔꯤꯖꯦꯛ ꯑꯗꯨꯝ ꯆꯥꯏ ꯃꯈꯣꯟꯗꯣ ꯍꯥꯏꯐꯦꯠ ꯃꯁꯛ ꯈꯪꯗ꯭ꯔꯒꯁꯨ ꯃꯈꯣꯟꯗꯣ ꯇꯥꯕꯗ ꯈꯪꯉꯤꯗꯅ ꯑꯗꯨꯗꯨꯒꯤ ꯑꯗꯨꯃꯥꯏꯅ ꯑꯗꯨꯗꯨꯒ ꯍꯧꯖꯤꯛꯀꯤ ꯃꯨꯁꯂꯤꯝ ꯅꯨꯄꯥꯗꯣ ꯑꯗꯨꯗꯨꯅ ꯃꯨꯁꯂꯤꯝ ꯅꯨꯄꯥ ꯅꯠꯇꯦ ꯍꯣꯏ ꯀꯁꯥꯔ ꯅꯨꯄꯥꯗꯣ ꯑꯗꯨꯗꯨꯅ ꯍꯥꯏꯅꯦ ꯍꯧꯖꯤꯛꯀꯤ ꯅꯨꯄꯤꯗꯣ ꯇꯥꯏꯌꯦꯌꯦ ꯃꯥꯒꯤ ꯒꯤ ꯃꯥꯅ ꯋꯥ ꯉꯥꯡꯉꯛꯏꯕ ꯀꯥꯗꯨꯒꯤ ꯅꯥꯀꯟꯗ ꯗꯣꯛ ꯗꯣꯛ ꯇꯧꯔꯒ ꯑꯗꯨꯝ ꯂꯩꯌꯦꯌꯦ ꯑꯣꯛ ꯁꯦꯝꯃꯝꯂ ꯍꯪ ꯑꯦ ꯅꯠꯇꯦ ꯑꯣꯛ ꯁꯦꯝꯃꯝꯂꯌꯦ ꯁꯥ ꯁꯦꯝꯃꯝꯂ ꯍꯪꯉ ꯑꯦ ꯗꯣꯛ ꯗꯣꯛꯁꯨꯝ ꯇꯧꯔ ꯂꯩꯕꯒꯤ ꯅꯨꯡꯗꯥꯡꯗꯨꯗ ꯗꯣꯛ ꯗꯣꯛ ꯁꯨꯝ ꯇꯧꯔ ꯂꯩꯕꯗꯨꯗ ꯖꯥꯠ ꯖꯥꯠ ꯈꯜꯂꯦꯒ ꯍꯥꯏ ꯄꯣꯠꯅꯤꯀꯣ
ꯑꯁ ꯅꯨꯄꯥ ꯀꯣꯏꯅꯕ ꯂꯩꯕ꯭ꯔꯥ ꯀꯥꯏꯅ ꯄꯥꯈꯪ ꯍꯪꯉꯤꯗ ꯀꯁꯥꯔꯒꯤ ꯃꯤꯒꯩꯗꯗꯤ
ꯑꯁ ꯀꯁꯥꯔꯒꯤꯕꯨꯗꯤ ꯀꯩꯁꯨꯝꯕꯨꯗꯤ ꯑꯩꯉꯣꯟꯗꯕꯨꯗꯤ ꯑꯀꯥꯏꯕꯗꯤ ꯇꯧꯗꯦ ꯏꯕꯦꯝꯃ ꯊꯧꯕꯥꯜ ꯅꯤꯉꯣꯝꯕꯝꯗꯩ ꯅꯨꯄꯥꯗꯨꯅꯤꯅꯦ ꯋꯥꯔꯤ ꯈꯔ ꯂꯤꯅꯔꯨꯗꯅ ꯃꯥꯗꯤ ꯍꯣꯞ ꯌꯥꯝ ꯁꯥꯒꯠꯈ꯭ꯔꯖꯥꯠꯅꯤꯗꯅ ꯃꯪꯗ ꯎꯔꯝꯃꯦ ꯀꯥꯏꯅꯒ ꯊꯥꯔꯛꯏ ꯉꯁꯥꯏ ꯅꯍꯥꯟ ꯋꯥꯆꯞꯇ ꯃꯥ ꯒꯤ ꯋꯥꯆꯞꯀꯤ ꯃꯤꯡ ꯊꯝꯕꯗꯣ ꯑꯗꯨꯗ ꯈꯪꯉꯕ ꯑꯩꯅ ꯏꯟꯁꯇꯥꯒ꯭ꯔꯥꯝ ꯑꯥꯏ ꯗꯤ ꯍꯪꯅꯕꯒꯤ ꯃꯃꯤꯡ ꯈꯪꯉꯦꯕ ꯐꯣꯂꯣ ꯔꯤꯀ꯭ꯋꯦꯁ ꯊꯥꯔꯛꯄ ꯀꯦ ꯑꯗꯨꯒ ꯑꯩꯖꯤꯅ ꯃꯦꯁꯦ ꯀꯩꯅꯣ ꯕ꯭ꯂꯣꯛ ꯂꯣꯏ ꯄꯤꯒ꯭ꯔꯦ ꯃꯥꯁꯦ ꯍꯩ ꯁꯥꯃꯟꯗꯅ ꯑꯗꯨ ꯀꯩꯅꯣꯝ ꯍꯪꯒꯦꯅꯦ ꯀ ꯇꯧꯔꯛꯄ ꯌꯥꯝꯅ ꯍꯩꯅꯔꯛꯇ꯭ꯔꯥꯕ ꯑꯩꯗꯣ ꯐꯦꯁꯕꯨꯛꯁꯨ ꯏꯁ ꯇꯥꯥꯁꯨ ꯕ꯭ꯂꯣꯛ ꯄꯤꯁꯤꯜꯂꯦ ꯑꯗꯨꯒ ꯆꯨꯝꯅꯒꯤ ꯋꯥꯆꯞꯇ ꯑꯃꯨꯛ ꯃꯦꯁꯦꯁ ꯊꯥꯔꯛꯏꯅꯦ ꯍꯥꯢꯕ ꯒꯨ꯭ꯔꯇꯒꯤ ꯊꯤꯕ ꯃꯥꯜꯂꯦ ꯃꯥ
ꯑꯣꯏꯔꯝꯅꯤ
ꯃꯁꯛꯇꯨꯒ ꯈꯔ ꯐꯖꯔꯗꯤ ꯕꯤꯠ ꯂꯩꯗꯧꯕꯨ ꯏꯊꯤ ꯊꯤꯉꯩ ꯌꯥꯝꯅ ꯑꯅꯤꯜꯒꯤ ꯃꯈꯣꯟꯖꯨ ꯃꯥꯜꯂꯦꯕꯀꯣ
ꯍꯪ ꯃꯈꯣꯟ ꯑꯃ ꯏꯁꯤ ꯁꯤꯕꯩ ꯇꯥ꯭ꯏꯞ ꯇꯧꯕꯗꯣ
ꯑ ꯑ ꯑꯧ ꯃꯈꯣꯟ ꯑꯃ ꯏꯁꯤ ꯁꯤ ꯁꯤꯕꯩ ꯇꯥꯏꯞ ꯇꯧꯋꯦ ꯅꯪ ꯊꯦꯡꯅꯒ꯭ꯔꯥꯕ ꯑꯅꯤꯜ ꯃꯈꯣꯟ ꯌꯥꯝ ꯃꯥꯟꯕꯅꯤ ꯋꯥꯔꯤ ꯂꯤꯕꯤꯎꯨꯔꯥ ꯅꯪ ꯕꯣꯔꯤꯡ ꯆꯨꯕ꯭ꯔꯥ ꯑꯩꯅ ꯇꯥꯕ ꯋꯥꯔꯤꯗꯣ ꯂꯤꯕꯤꯌꯨꯔꯥ
ꯂꯤꯔꯛꯑꯣ ꯋꯥꯔꯤꯗꯣ ꯑꯩꯅ ꯅꯍꯋꯥꯏ ꯀꯩꯅꯣ ꯇꯥꯔꯝꯃꯦ ꯎꯠꯂꯦꯃꯥ ꯒꯗꯣ ꯇꯥꯔꯝꯃꯦ ꯀ
ꯑꯥ ꯎꯂꯦ ꯃꯥꯒꯤꯗꯨꯗꯤ ꯃꯣꯏ ꯁꯨꯝ ꯔꯥꯏꯠ ꯇꯔ ꯀꯩꯅꯣꯅ ꯏꯕꯅꯤꯗꯅ ꯎꯂꯦꯃꯥꯒꯤꯗꯨꯅ ꯃꯤꯠꯂꯥꯎꯕꯤꯅ ꯏꯕꯅꯤꯗꯅ ꯃꯤꯠꯂꯥꯎꯅ ꯏꯕꯗ ꯋꯥꯔꯤ ꯅꯨꯡꯉꯥꯏꯕ ꯑꯃꯅꯤ ꯑ ꯑꯗꯩꯗꯤ ꯅꯨꯡꯉꯥꯏꯇꯕꯁꯨ ꯑꯗꯨꯝ ꯌꯥꯎꯋꯤꯗꯅꯀꯣ ꯋꯥꯔꯤ ꯂꯣꯏꯅꯃꯛ ꯅꯨꯡꯉꯥꯏꯌꯣ ꯑꯕꯗꯤ ꯌꯥꯗꯦꯗꯅ ꯑꯗꯨꯗꯨꯒꯤ ꯅꯤꯔꯨꯄꯃꯥꯅ ꯏꯕ ꯋꯥꯔꯤ ꯑꯗꯨꯝ ꯅꯨꯡꯉꯥꯏ ꯑꯗꯣ ꯍꯥꯏꯗꯤ ꯂꯣꯏꯅꯃꯛ ꯅꯨꯡꯉꯥꯏꯌꯣ ꯌꯥꯗꯕ ꯌꯥꯝ ꯊꯤꯅ ꯅꯨꯡꯉꯥꯏꯕ ꯑꯗꯨꯝ ꯅꯨꯡ ꯅꯨꯡꯉꯥꯏꯇꯕꯤꯗ ꯂꯩꯕ ꯋꯥꯔꯤꯁꯨ ꯑꯗꯨꯝ ꯂꯩꯗꯅ ꯃꯤꯅ ꯑꯗꯨꯒ ꯅꯤꯔꯨꯄꯃꯥꯒꯤꯅ ꯃꯤꯅ ꯌꯥꯝ ꯊꯤꯅ ꯄꯥꯝꯅꯕ ꯋꯥꯔꯤꯁꯤꯅ ꯅꯪꯅ ꯍꯦꯟꯗꯦ ꯑꯩꯅ ꯇꯥꯗꯦ ꯁꯤꯅꯦꯕ
ꯁꯤ ꯅꯤꯔꯨꯄꯃꯥꯅ ꯏꯕ꯭ꯔꯣ
ꯑꯥ ꯑꯥ ꯑꯥ ꯑꯗꯨꯁꯤꯅꯦꯕ ꯌꯥꯝꯅ ꯊꯃꯣꯏ ꯌꯧꯈꯒꯩ ꯄꯥꯟꯈꯒ꯭ꯔꯤꯖꯦꯀꯣ ꯂꯦꯝꯕ ꯊꯥꯗꯣꯏꯗꯣ ꯄꯨꯔꯥ ꯑꯩꯅꯦꯕ ꯑꯗꯨꯗꯨꯒ ꯑꯗꯨ ꯑꯩꯅ ꯌꯥꯝ ꯄꯥꯝꯕ ꯍꯥꯏꯔꯒꯗꯤ ꯂꯦꯝꯕꯗꯨꯁꯨ ꯄꯥꯝꯃꯦ ꯑꯗꯨꯒ ꯃꯩꯔꯥꯕꯖꯦ ꯑꯁꯤꯖꯨ ꯌꯥꯝ ꯀꯟꯅ ꯍꯧꯖꯤꯛ ꯁꯨꯝ ꯇꯥꯕꯒꯤ ꯋꯥꯔꯤꯗ ꯂꯨꯞꯆꯕꯗꯣ ꯑꯣꯏ ꯍꯥꯏꯕ
ꯃꯩꯔꯥꯕꯗꯅ ꯀꯅꯥ ꯂꯤꯕ ꯀꯅꯥꯟ ꯏꯕ
ꯊꯦꯝꯅ ꯏꯕꯅꯦꯕ ꯌꯥꯝꯕꯨꯡꯗꯣ ꯑꯗꯨꯒ ꯄꯨꯔꯅꯗꯨꯁꯨ ꯌꯥꯝꯕꯨꯡꯅꯦꯕ ꯑꯗꯨꯕꯨꯗꯤ
ꯎꯝ
ꯑꯗꯨ ꯈꯪꯗꯦ ꯕꯤꯅꯤ ꯃꯣꯏꯔꯥꯡꯊꯦꯝ ꯒꯤꯁꯦ ꯑꯩꯁꯦ ꯌꯥꯝ ꯀꯟꯅ ꯃꯒꯨꯟ ꯂꯩꯇꯦꯅ ꯈꯜꯂꯝꯕꯅꯦꯕ ꯇꯥꯔ ꯇꯥꯔꯀꯥꯟꯗ ꯋꯥꯍꯩ ꯋꯥꯇꯥꯁꯦ ꯄꯨꯡ ꯉꯥꯎ ꯉꯥꯎꯕꯤꯗꯣ ꯑꯣꯏꯔꯦ ꯍꯥꯏꯕ ꯃꯥꯅ ꯍꯦꯔꯣꯏ ꯅꯨꯡꯁꯤꯕ ꯃꯄꯣꯛ ꯃꯄꯣꯛꯇꯒ ꯅꯨꯡꯁꯤ ꯂꯩꯗꯣꯏꯅꯤ ꯃꯤ ꯅꯪꯕꯣ ꯀꯅꯥꯅ ꯅꯨꯄꯤꯅ ꯄꯥꯝꯃꯤꯁꯤꯗꯤ ꯑꯗꯨꯒꯨꯝꯕꯗꯨꯅꯤ ꯑꯗꯨꯗ ꯑꯄꯥꯝ ꯑꯄꯥꯝꯕꯗꯣ ꯁꯨꯝ ꯑꯈꯣꯏꯅ ꯌꯥꯎꯍꯟ ꯌꯥꯎꯍꯟꯅꯤꯡꯕ ꯀꯦꯔꯦꯛꯇꯔꯗꯣ ꯍꯦꯔꯣꯗꯨꯗ ꯁꯨꯝ ꯍꯥꯞꯆꯤꯜꯂꯦ ꯑꯗꯨꯗꯤ ꯀꯅꯥꯅ ꯍꯦꯔꯣꯗꯣ ꯉꯥꯎꯔꯣꯏ ꯂꯩꯇ꯭ꯔꯁꯨ ꯃꯄꯣꯛ ꯃꯄꯣꯛꯀ ꯁꯨꯝ ꯄꯥꯔꯒ ꯑꯁ ꯑꯩ ꯆꯥꯛꯏꯗ ꯋꯥꯔꯤꯒꯤ ꯈꯜꯂꯨꯔꯒ ꯅꯪꯅ ꯍꯦꯟꯗꯦ ꯑꯩꯅ ꯇꯥꯗꯦꯗꯨꯅ ꯍꯧꯖꯤꯛꯀꯥꯟꯒꯤ ꯐ꯭ꯂꯣ ꯑꯃꯗ ꯄꯪꯆꯥꯛꯇ ꯆꯥꯛꯅꯕꯤꯅꯦꯕꯀꯣ ꯁꯤꯖꯤꯅ ꯑꯃꯨꯛ ꯊꯥꯏꯅꯉꯩꯒꯤ ꯇꯥꯏꯞꯇ ꯇꯧꯔꯒ ꯈꯪꯗꯦꯗ ꯑꯩ ꯑꯩ ꯑꯩ ꯃꯄꯣꯛ ꯃꯄꯣꯛ ꯅꯨꯡꯁꯤꯔ ꯂꯩꯕꯩ ꯇꯥꯏꯞꯇ ꯇꯧꯗꯣꯏꯅꯦ ꯍꯥꯏꯕ
ꯀꯨꯏꯔꯦꯗ ꯋꯥꯔꯤꯒ ꯇꯥꯒꯤꯗꯕ
ꯑꯗꯒꯤꯗꯤꯅꯦ ꯑꯩꯅ ꯀꯣꯠꯅꯦ ꯃꯩꯔꯥꯕꯒꯗꯣ ꯈꯨꯅꯨꯡꯉꯥꯏ ꯑꯃ ꯇꯧꯋꯦ ꯑꯗꯨꯒ ꯍꯧꯖꯤꯛ ꯑꯩꯅ ꯅꯍꯥꯟ ꯑꯩꯅ ꯏꯁꯇꯦꯇꯁ ꯌꯥꯝ ꯊꯝꯕ ꯗ ꯀ꯭ꯔꯣꯅꯤꯀꯜꯁ ꯑꯣꯐ ꯅꯤꯡꯊꯦꯝ ꯁꯅꯥꯗꯣ
ꯎꯝ ꯑꯗꯨ ꯀꯅꯥꯅ ꯏꯕꯅꯣ
ꯕꯤꯅꯤ ꯃꯣꯏꯔꯥꯡꯊꯦꯝꯅ ꯏꯕꯅꯦꯕ ꯃꯩꯔꯥꯕꯒ ꯂꯥꯏꯖꯒꯒꯤꯅꯦꯕ ꯑꯗꯨꯁꯨ ꯌꯥꯝ ꯊꯤꯅ ꯐꯖꯩ ꯀꯩꯅꯣꯅꯦꯕ ꯁꯪꯁꯥꯔ ꯑꯃꯗꯒꯤ ꯁꯪꯁꯥꯔ ꯑꯃꯗ
ꯑꯅꯨꯄꯃꯥ ꯋꯥꯔꯤ ꯏꯗ꯭ꯔꯕꯣ
ꯅꯤꯔꯨꯄꯃꯥꯗꯣ ꯃꯌꯨꯝ ꯄꯥꯜꯂꯒ ꯃꯆꯥ ꯄꯣꯛꯈꯤꯕꯗꯩ ꯁꯪꯗ꯭ꯔ ꯃꯥꯜꯂꯦ
ꯅꯤꯔꯨꯄꯃꯥ ꯍꯥꯏꯕꯤꯌꯨ ꯑꯩꯗꯤ ꯑꯅꯨꯄꯃꯥ ꯍꯥꯏꯔꯦ
ꯄꯃꯥ ꯅꯤꯔꯨꯄꯃꯥ ꯀꯛꯆꯤꯡꯒꯤꯗꯣ ꯅꯤꯔꯨꯄꯃꯥ ꯀꯥꯏꯅꯣ ꯃꯁꯛ ꯀꯥꯏꯗꯤ
ꯏꯃꯥꯅꯕꯤ ꯑꯃ ꯂꯨꯍꯣꯡꯕ ꯆꯠꯂꯦ ꯃꯥꯒꯤ
ꯎꯝ
ꯃꯣꯏ ꯋꯥꯔꯤꯒꯤ ꯒ꯭ꯔꯨꯞ ꯑꯣꯏꯕ ꯃꯥꯜꯂꯦꯕꯀꯣ
ꯑ
ꯋꯥꯆꯞ ꯒ꯭ꯔꯨꯞ ꯑꯃ ꯂꯩ ꯍꯥꯏꯌꯦ ꯑꯗꯨꯏ ꯃꯥꯏ ꯂꯨꯍꯣꯡꯕꯗ ꯆꯠꯂꯦ
ꯎꯝ ꯍꯧꯖꯤꯛꯀꯤ ꯁꯤ ꯌꯥꯝ ꯌꯥꯝꯕꯨꯡꯗꯨ ꯁꯨꯅꯦ ꯑꯍꯥꯟꯕꯗ ꯂꯦꯝꯕꯅ ꯍꯦꯜꯂꯝꯕꯅꯦꯕ ꯑꯗꯣ ꯌꯥꯝꯕꯨꯡꯒꯤ ꯁꯨꯝ ꯋꯥꯔꯤꯗꯨ ꯁꯨꯝ ꯇꯁꯤꯜꯂꯛꯄꯒꯤ ꯌꯥꯝꯕꯨꯡꯗꯨꯁꯨ ꯄꯥꯝꯕ ꯍꯧꯔꯛꯑꯦ ꯍꯥꯏꯕ ꯑꯩ
ꯄꯥꯝꯃꯨ ꯀꯩꯅꯣ ꯅꯨꯄꯥ ꯍꯥꯏꯁꯤꯗꯤ ꯄꯥꯝꯄꯥꯝ ꯄꯥꯝꯒꯗꯕꯅꯤ
ꯑꯗꯣ ꯂꯩꯁꯨ ꯂꯩꯇꯦꯕ ꯃꯤꯗꯅꯦꯕ
ꯑꯗꯨꯅꯦ ꯇꯧꯋꯦ ꯁꯤ ꯗ꯭ꯔꯃ ꯌꯦꯡꯑꯁꯨ ꯗ꯭ꯔꯥꯃ ꯅꯨꯄꯥꯗ ꯑꯗꯨꯝ ꯂꯧ ꯍꯦꯔꯣꯗ ꯂꯨꯞꯈ꯭ꯔꯅꯤ
ꯑꯗꯒꯤꯗꯤ ꯗ꯭ꯔꯃꯥꯁꯤꯅ ꯑꯩꯅ ꯍꯧꯖꯤꯛ ꯍꯧꯖꯤꯛ ꯈꯜꯂꯛꯏꯁꯤꯅ ꯇꯧꯁꯤꯟꯅꯕꯅꯦ ꯑꯗꯨꯗꯣ ꯍꯦꯛꯇ ꯈꯜꯂꯛꯄꯩ ꯇꯥꯏꯞꯇ ꯇꯧꯋꯦ ꯍꯥꯏꯕ ꯗ꯭ꯔꯃꯥ ꯌꯦꯡꯕꯗꯣ
ꯅꯨꯡꯉꯥꯏ ꯔꯣꯌꯦꯜꯅꯦ ꯃꯦꯁꯦꯁꯇꯣ ꯌꯦꯡꯉꯤꯅꯦ
ꯏꯕꯦꯝꯃ ꯃꯞ ꯃꯄꯣꯛ ꯑꯃꯗꯒꯤ ꯃꯄꯣꯛ ꯑꯃꯗ ꯇꯥꯏꯝ ꯇ꯭ꯔꯥꯕꯦꯜ ꯇꯧꯕꯩ ꯇꯥꯏꯞꯇ ꯌꯥꯝꯅ ꯂꯣꯖꯤꯛꯀꯤ ꯈꯜꯂꯛꯒꯗꯤ ꯂꯥꯏꯔꯤꯛ ꯌꯥꯝ ꯄꯥꯕ ꯃꯤ ꯑꯣꯏꯔꯒꯗꯤ ꯋꯥꯔꯤ ꯏꯕꯁꯦ ꯂꯥꯏꯔꯤꯛ ꯌꯥꯝ ꯄꯥꯗ꯭ꯔꯗꯤ ꯌꯥꯗꯦꯗ ꯅꯣꯂꯦꯖꯇꯣ ꯃꯇꯦꯛ ꯃꯇꯦꯛ ꯂꯧꯁꯤꯟꯗꯣꯏꯅꯦꯕ
ꯅꯨꯡꯉꯥꯏ ꯅꯨꯡꯉꯥꯏ ꯅꯨꯡꯉꯥꯏ ꯅꯨꯡꯉꯥꯏ ꯑꯩ ꯑꯩ ꯂꯥꯏꯖꯗꯨꯗꯣ ꯂꯥꯏꯖꯗꯣ ꯀꯩꯅꯣ ꯇꯧꯋꯦꯕ ꯑꯩꯅꯦꯕ ꯄꯨꯔꯥ ꯂꯦꯝꯖꯗꯦꯕ ꯍꯦꯔꯣꯏꯟ ꯑꯣꯏꯕꯒꯤ ꯂꯦꯝꯍꯟꯗꯦꯕꯀꯣ ꯗꯣꯡ ꯗꯣꯡ ꯉꯥꯡꯉꯒ ꯑꯥ ꯆꯩꯗꯣꯏꯅꯦꯕ ꯑꯗꯨꯝ ꯍꯦꯔꯣꯗꯨꯗꯒ ꯑꯗꯨꯝ ꯈꯠꯅꯕꯤ ꯇꯧꯗꯣꯏꯕ ꯑꯩ ꯌꯥꯝ ꯃꯥꯟꯕꯤꯅꯦꯃꯤ
ꯂꯣꯏꯗꯧꯔꯦ ꯁꯤ ꯂꯣꯏꯔꯒ ꯅꯪ ꯑꯃꯨꯛ ꯇꯧꯔꯛ ꯑꯗꯨꯒ ꯂꯣꯏꯁꯟ ꯑꯩꯁꯨ ꯑꯣꯟꯂꯥꯟ ꯀꯂꯥꯁ
ꯍꯣꯏ ꯃꯤꯁ ꯃꯤꯁꯅ ꯍꯥꯏꯕꯗꯣ ꯑꯗꯨꯝ ꯇꯧꯖꯦ
ꯍꯌꯦꯡꯗꯤ